ꯎꯝ ꯍꯜꯂꯣ
ꯑꯣ ꯕ꯭ꯔꯣ
ꯑꯣ ꯕ꯭ꯔꯣ ꯑꯩꯖꯨ ꯆꯥꯛ ꯇꯣꯛꯄꯒꯤ ꯁꯨꯝ ꯂꯩꯔꯝꯕꯅꯤ ꯕ꯭ꯔꯣꯗꯤ
ꯆꯥꯛ ꯆꯥꯗ꯭ꯔꯤꯗ ꯁꯨꯝ ꯐꯝꯃꯝꯃꯤꯌꯦ ꯑꯁ ꯕꯣꯔꯗꯤ ꯉꯟꯅꯕꯨ ꯆꯥꯔꯤꯅꯦ
ꯑꯣ ꯕ꯭ꯔꯣꯅ ꯈꯔ ꯊꯦꯡꯉꯝꯃꯅꯤ ꯍꯣꯏ ꯁꯨꯝ ꯍꯣꯏ ꯁꯨꯝꯀꯥꯟꯗꯗꯤ ꯅꯤꯄꯥꯟ ꯁ꯭ꯋꯥꯏꯗ ꯆꯥꯕꯕ꯭ꯔꯣ ꯑꯗꯨꯅꯅꯦ
ꯎꯝ ꯑꯩ ꯍꯥꯏ ꯀꯧꯔꯛꯇ꯭ꯔꯤꯕ ꯆꯥꯛ ꯆꯥꯕꯒꯤ
ꯑꯥ
ꯑꯗꯨꯒꯤꯅꯤ ꯑꯩ ꯑꯩ ꯆꯥꯛꯄꯨꯗꯤ ꯅꯥꯥꯟꯈꯩ ꯑꯗꯨꯝ ꯉꯟꯕꯨꯗꯤ ꯉꯜꯂꯦꯕ ꯑꯗ ꯉꯁꯤꯁꯦ ꯍꯦꯛꯇ ꯊꯦꯡꯕ
ꯑꯣ ꯕ꯭ꯔꯣꯍꯣꯏꯒꯤꯁꯦ ꯑꯥ ꯊꯣꯡꯉꯤꯕ ꯑꯣꯏꯗꯣꯏꯔꯣ ꯍꯧꯖꯤꯛꯁꯦ
ꯊꯣꯡꯕꯕꯨꯗꯤ ꯊꯣꯡꯕ ꯂꯣꯏꯔꯝꯃꯅꯤ ꯑꯩꯗꯤ ꯆꯥꯛ ꯆꯥꯕꯩꯅꯦ ꯀꯥꯎꯔꯛꯇꯕꯗꯣ
ꯑꯣ ꯕ꯭ꯔꯣ ꯋꯥꯔꯜ ꯀꯞꯀ ꯌꯦꯡꯕ꯭ꯔꯣ
ꯕꯣꯜꯁꯦ ꯌꯦꯡꯉꯦ ꯕꯣꯟꯁꯨ ꯌꯦꯡꯉꯦ ꯑꯗꯨꯝ ꯌꯦꯡꯕ ꯍꯥꯏꯁꯦ ꯄꯨꯡ ꯄꯨꯡ ꯑꯃꯗꯀ ꯈꯔꯥ ꯇꯥꯕ ꯄꯨꯡ ꯚꯥꯔꯣꯗꯒ ꯇꯥꯏ ꯑꯩꯅ ꯁꯨꯝ ꯌꯦꯡꯅꯤꯡꯂꯤꯕ ꯃꯦꯠꯁꯇꯨ ꯑꯗꯨꯝ ꯌꯥꯍꯧꯒꯗꯤ ꯊꯦꯡꯂꯦ ꯍꯟꯗꯛꯁꯦ ꯌꯥꯗ꯭ꯔꯦ ꯌꯥꯍꯧ
ꯋꯥꯀꯞ ꯂꯣꯏꯗ꯭ꯔꯤꯕꯥꯎ ꯃꯅꯨꯡꯁꯤꯗꯤ ꯑꯗꯨꯝ ꯈꯔꯗꯤ ꯊꯦꯡꯅꯔꯝꯃꯅꯤ ꯃꯤ ꯑꯌꯥꯝꯕꯅꯤ ꯕ꯭ꯔꯣ ꯑꯗꯨꯃꯗꯤ ꯍꯥꯏꯗꯤ ꯆꯍꯤ ꯃꯔꯤ ꯃꯔꯤ ꯂꯩꯔ ꯂꯥꯛꯄ ꯄꯣꯠꯅꯤꯗꯀꯣ
ꯃꯥꯅꯤ
ꯑꯗꯨꯕꯨꯗꯤ ꯑꯗꯨꯝ ꯌꯦꯡ ꯅꯣꯏ ꯀꯩꯁꯨ ꯌꯦꯡꯅꯤꯡꯉꯝꯒꯅꯦꯕ ꯅꯨꯉꯥꯏꯔꯣꯏꯕ
ꯑꯁꯤ ꯑꯩꯈꯣꯏ ꯃꯌꯥꯝ ꯂꯣꯏ ꯄꯨꯟꯁꯤꯜꯂꯒ ꯌꯦꯡꯉꯤꯃꯤꯅꯦ ꯍꯥꯏꯗꯤ ꯃꯤꯌꯥꯝꯃꯤ ꯑꯩ ꯃꯤꯌꯥꯝ ꯌꯦꯡꯉꯛꯄ ꯁꯤꯅꯁꯨ ꯅꯨꯡꯉꯥꯏꯌꯦꯕ ꯍꯟꯗꯛꯀꯤ ꯌꯦꯡꯕꯗꯤ ꯆꯨꯝꯅ ꯕꯣꯟ ꯌꯦꯡꯉꯦ ꯑꯗꯨꯝ ꯌꯦꯡꯉꯦꯕ
ꯑꯗꯨꯅꯁꯨ ꯅꯨꯡꯉꯥꯏꯕ ꯍꯦꯟꯕꯅꯤꯗ ꯕꯔꯣ ꯃꯌꯥꯝꯅ ꯍꯧꯍꯧ ꯇꯧꯔꯒ ꯂꯥꯡꯗꯅ ꯈꯣꯠꯇꯅ ꯇꯧꯕꯗꯨꯅꯁꯨꯀꯣ ꯃꯄꯨꯡ ꯐꯥꯕꯅꯤꯗ
ꯎꯝ ꯍꯥꯏꯗꯤ ꯃꯌꯥꯝ ꯂꯥꯡꯉ ꯇꯧꯕꯗꯨꯗꯨꯅꯦ ꯈꯔ ꯑꯗꯨꯝ ꯍꯥꯏꯗꯤ ꯕꯣꯟꯗꯣ ꯄꯣꯔꯦꯕ ꯀꯥꯔꯦꯕ ꯍꯥꯏꯗꯨ ꯀꯔꯤꯝ ꯍꯥꯏꯗꯤ ꯀꯥꯏꯗꯦ ꯃꯌꯥꯝ ꯄꯨꯜꯂ ꯌꯦꯡꯕꯗꯣ
ꯑꯥ
ꯌꯥꯌꯥ ꯂꯥꯎꯔ ꯌꯦꯡꯕ ꯅꯨꯡꯉꯥꯏꯌꯦꯕꯗꯨꯝ
ꯋꯥꯗꯦ ꯋꯥꯗꯦ
ꯍꯧꯖꯤꯛꯇꯤ ꯑꯗꯨꯝ ꯆꯥꯛꯆꯥ ꯇꫭꯛꯄꯒꯤ ꯐꯝꯃꯃꯤꯌꯦ꯫
ꯑꯧ ꯆꯥꯛ ꯇꯣꯛꯄ ꯐꯝꯃꯃꯤꯅꯤ ꯁꯨꯝ ꯃꯌꯥꯝꯒ ꯋꯥꯔꯤ ꯋꯥꯇꯥꯏ ꯇꯧꯖꯦꯅ ꯁꯨꯝ ꯇꯧꯔꯝꯃꯤꯅꯦ ꯕ꯭ꯔꯣꯗꯤ ꯑꯗꯨꯝ ꯇꯧꯕ ꯅꯠꯇ꯭ꯔꯣ ꯋꯥꯔꯤ ꯋꯥꯇꯥꯏ
ꯋꯥꯔꯤ ꯋꯥꯇꯥꯏ ꯑꯗꯨꯝ ꯇꯧꯋꯤ ꯋꯥꯔꯤ ꯀꯩꯀꯩ ꯑꯗꯨꯝ
ꯑꯗꯨꯝ ꯑꯅꯧꯕ ꯅꯨꯄꯤꯗꯣ ꯃꯤ ꯑꯅꯧꯕ ꯑ ꯅꯠꯇꯕ ꯑꯩꯈꯣꯏꯒꯤ ꯁꯤꯒꯤ ꯑꯣꯏꯅ ꯍꯥꯏꯕꯅꯤꯀꯣ ꯑꯗꯨꯝ ꯑꯅꯧꯕ ꯁꯛ ꯁꯛꯈꯪ ꯃꯥꯏꯈꯪꯅꯕ ꯑꯗꯨꯝ ꯇꯧꯕ꯭ꯔꯥ꯫
ꯇꯧꯏꯅ ꯑꯦ ꯑꯦ ꯀꯔꯤ ꯀꯔꯤ ꯃꯊꯦꯜ ꯇꯧꯔꯕ ꯉꯁꯤꯗꯤ
ꯉꯁꯤꯁꯦ ꯀꯩꯅꯣ ꯇꯧꯁꯜꯂꯦ ꯑ ꯗꯁꯀꯨꯁꯒ ꯉꯥꯈꯥ ꯈꯔꯒ ꯑꯗꯨꯝ ꯌꯥꯟꯁꯤꯜꯂ ꯊꯣꯛꯉꯦ
ꯑꯁ ꯑꯗꯨꯨꯗꯤ ꯏꯟꯖꯥꯡ ꯑꯍꯥꯎꯕꯅꯤꯅꯦ
ꯍꯣꯏ ꯑꯗꯨꯝ ꯍꯥꯎꯖꯒꯦ
ꯌꯥꯝꯅ ꯗꯁꯀꯨꯁꯁꯨ ꯑꯗꯨꯝ ꯍꯥꯎꯕꯅꯤꯍꯦ ꯀꯩꯅꯣ ꯗꯣ ꯑꯣꯏꯗꯣꯏꯔꯥ ꯑꯗꯨꯝ ꯊꯥꯎ ꯌꯥꯎꯕꯤꯗꯣꯏꯔꯣ
ꯃꯥꯅꯦ ꯃꯥꯅꯦ ꯊꯥꯎ ꯌꯎꯕꯤꯗꯨꯅꯤ ꯊꯥꯎꯗ ꯉꯧꯔꯒ ꯇꯧꯕꯗꯣ ꯑꯅꯤꯗꯣ ꯄꯥꯔꯒ ꯑꯥ
ꯑꯗꯨꯝ ꯍꯥꯏꯗꯤ ꯗꯁ ꯀꯨꯁꯔꯗꯤ ꯑꯗꯨꯝ ꯆꯝꯐꯨꯠꯁꯨ ꯑꯗꯨꯝ ꯍꯥꯎꯕꯅꯦꯅ ꯀꯩꯅꯣꯁꯨ ꯆꯝꯐꯨꯠꯇꯒ ꯑꯗꯨꯝ ꯆꯥꯡꯃꯥꯏꯗ ꯉꯥꯜꯂꯁꯨ ꯑꯗꯨꯝ
ꯎꯝ ꯆꯝꯐꯨꯠꯇꯁꯨ ꯗꯨꯝ ꯍꯥꯎꯏ ꯑꯗꯨꯝ ꯁꯨꯃꯥꯏ ꯍꯥꯎꯇꯕ ꯀꯩꯁꯨ ꯊꯣꯏꯗꯣꯛꯄ ꯂꯩꯇ꯭ꯔꯦꯗꯗꯤ ꯗꯁꯀꯨꯁꯥ ꯑꯗꯨꯝ ꯀꯅꯣꯕꯨ ꯆꯥꯅꯔꯗꯤ ꯑꯗꯨꯝ ꯍꯥꯎꯑꯦꯕ ꯃꯥꯁꯨ ꯀꯣ
ꯎꯝ ꯍꯥꯏꯗꯤ ꯆꯝꯐꯨꯠꯇꯨꯗꯤ ꯃꯥꯒꯤꯗꯤ ꯀꯩꯅꯣꯗꯤ ꯍꯥꯞꯄꯗꯤ ꯌꯥꯗꯔꯤ ꯆꯤꯅꯤ ꯍꯥꯞꯄꯗꯤ ꯌꯥꯗꯔꯤ ꯃꯥꯏ ꯆꯤꯅꯤ ꯍꯥꯞꯇꯕꯤꯗ ꯆꯝꯅ ꯆꯥꯕꯗ ꯃꯥꯏ ꯃꯍꯥꯎ ꯑꯃ ꯂꯩꯕꯅꯦꯕ ꯆꯝꯝꯕꯁꯦ
ꯑꯥ
ꯑꯗꯨꯒꯤ ꯇꯣꯉꯥꯟ ꯃꯍꯥꯎ ꯑꯃ ꯍꯥꯎꯕꯅꯤ ꯃꯥꯒꯤ
ꯑꯣ ꯍꯥꯎꯋꯦ ꯍꯥꯎꯋꯦ ꯆꯝꯐꯨꯠ ꯆꯥꯕꯗ ꯌꯥꯝꯅ ꯃꯁꯤ ꯆꯥꯕ ꯑꯗꯨꯝ ꯅꯨꯡꯉꯥꯏ
ꯎꯝ ꯍꯥꯏꯗꯤ ꯑꯩꯈꯣꯏ ꯏꯃꯥꯟꯅꯕ ꯃꯈꯩꯁꯤꯡ ꯑꯗꯨꯝ ꯅꯨꯡꯇꯤ ꯑꯣꯐꯤꯁ ꯀꯥꯕꯗꯀꯣ
ꯑꯣꯐꯤꯁ ꯀꯥꯕꯩꯗꯤ ꯁꯨꯝ ꯂꯩꯗꯅ
ꯃꯥꯅꯤ
ꯑ ꯗꯁꯀꯨꯁ ꯑꯗꯨꯝ ꯄꯥꯝꯃꯤ ꯄꯥꯝꯃꯦ ꯍꯥꯏꯅ ꯑꯗꯨꯝ
ꯑ ꯗꯁꯀꯨꯠ ꯗꯁꯀꯨꯁꯁꯨ ꯑꯗꯨꯝ ꯍꯥꯎꯋꯤ ꯃꯥꯏꯔꯦꯟꯒ ꯐꯨꯠꯄꯁꯨ ꯑꯗꯨꯝ ꯍꯥꯎꯏ
ꯎꯝ
ꯑꯗꯨꯝ ꯑꯆꯝꯕꯒꯤꯁꯨ ꯑꯗꯨꯝ ꯆꯝꯐꯨꯠꯇ ꯑꯗꯨ ꯃꯣꯏꯁꯨ ꯑꯗꯨꯝ ꯍꯥꯎꯋꯤꯅꯀꯣ ꯕ꯭ꯔꯣ
ꯑ ꯑꯗꯨꯝ ꯍꯥꯎꯏꯗ ꯃꯥꯏꯔꯦꯟꯁꯨ ꯑꯗꯨꯝ ꯍꯥꯎꯕꯅꯦ ꯃꯥꯏꯔꯦꯟꯗꯤ ꯊꯨꯝꯃꯒꯁꯨ ꯃꯥꯒꯤ ꯃꯁꯥꯒꯤ ꯑꯊꯨꯝꯕꯗꯣ ꯍꯥꯏꯗꯤ ꯆꯤꯅꯤꯒꯤ ꯊꯨꯝꯕꯒ ꯃꯥꯏꯔꯦꯡꯒ ꯊꯨꯝꯕ ꯃꯥꯟꯅꯗ꯭ꯔꯦꯕ
ꯃꯥꯟꯅꯗꯦ ꯃꯥꯟꯅꯗꯦ ꯌꯥꯝ ꯈꯦꯠꯅꯩ ꯑꯥ ꯅꯞꯇꯛ ꯅꯞꯇꯛꯀ ꯇꯧꯕꯗꯧ ꯆꯥꯕꯗ
ꯎꯝ ꯑꯗꯨ ꯆꯥꯔꯁꯨꯉꯥꯏ
ꯑꯥ
ꯑꯗꯨꯒ ꯍꯥꯏꯗꯤ ꯀꯩꯅꯣꯗꯁꯨ ꯆꯥꯔꯛꯄꯗꯁꯨ ꯃꯥꯒꯤ ꯃꯄꯪꯅ ꯁꯨꯝ ꯇꯝꯕꯅꯦꯅ ꯄꯨꯛꯁꯨ ꯑꯗꯨꯝ ꯆꯥꯛ ꯃꯛ ꯆꯥꯗ꯭ꯔꯒꯁꯨ ꯑꯗꯨꯇꯪ ꯆꯥꯒꯤ ꯄꯨꯛ ꯑꯗꯨꯝ ꯊꯜꯂꯦꯕ
ꯑꯥ
ꯃꯥꯏꯔꯦꯟ ꯁꯤꯃꯗꯤ ꯑꯗꯨꯝ ꯍꯥꯎꯔꯦ ꯍꯥꯏꯗꯤ ꯃꯥꯏꯔꯦꯟꯁꯨ ꯊꯥꯎ ꯊꯣꯡꯕꯗꫭ ꯐꯖꯅꯥ ꯊꯣꯡꯉꯥ ꯆꯥꯕꯗꯤ ꯍꯥꯏꯗꯤ ꯌꯦꯟ ꯊꯣꯡꯕ ꯉꯥꯅꯨ ꯊꯣꯡꯕꯒꯁꯦ꯫ ꯑꯁ ꯑꯩ ꯃꯣꯏꯗꯤ ꯑꯩ ꯄꯣꯠꯅ ꯍꯦꯟꯅ ꯍꯥꯎꯕ ꯌꯥꯎꯕꯅꯤ
ꯑꯁ ꯀꯩꯅꯣꯒ ꯊꯣꯡꯕꯗꯣ ꯕ꯭ꯔꯣ ꯁꫭꯏꯕꯨꯝꯒ ꯊꯣꯏ ꯂꯩ
ꯃꯥ ꯁꯣꯏꯒꯨꯝꯒ ꯇꯧꯔꯒ ꯀꯪꯅ ꯍꯦꯛ ꯃꯍꯤ ꯌꯥꯎꯗꯕꯤꯗ ꯈꯤꯇꯪ ꯑꯩꯈꯣꯏꯒꯤ ꯁꯥꯛ ꯇꯧꯕꯒꯤ ꯃꯑꯣꯡꯗ
ꯑ
ꯍꯥꯎꯕꯅꯦꯕ ꯑꯗꯨꯗꯨ
ꯃꯥꯅꯦ ꯃꯥꯅꯦ ꯌꯦꯟꯅꯒ ꯍꯦꯟꯖꯟꯕ ꯉꯕꯖꯥꯅꯠꯇꯦꯗꯣ
ꯃꯤꯅ ꯍꯦꯟꯖꯤꯟꯉꯝ ꯅꯠꯇꯦꯗ ꯃꯣꯏꯗꯤ ꯊꯣꯡ ꯎꯕꯀꯥꯟꯗꯁꯨ ꯃꯅꯝꯗꯩ ꯍꯥꯟꯅ ꯍꯩꯔꯦ
ꯋꯥꯗꯦ
ꯃꯅꯝꯗꯒꯤ ꯍꯦꯛꯇ ꯆꯥꯛꯇꯣ ꯍꯥꯟꯅ ꯂꯥꯝꯍꯜꯂꯦ ꯑꯗꯨ ꯂꯥꯝꯃ ꯂꯥꯝꯃꯦ ꯄꯨꯊꯣꯔꯛꯄ ꯄꯁꯥꯕꯗꯗꯤ ꯁꯥꯥꯇ ꯌꯥꯃꯦ ꯊꯣꯡꯉꯝꯗ꯭ꯔꯒꯗꯤ ꯊꯋꯥꯏ ꯆꯥꯛꯇꯅꯦ
ꯋꯥꯗꯦ ꯋꯥꯗꯦ ꯀꯩꯁꯨ ꯑꯩꯈꯣꯏꯅ ꯈ꯭ꯋꯥꯏꯗꯒꯤ ꯍꯥꯎꯅ ꯀꯩꯅꯣ ꯇꯧꯕ ꯑꯃꯗꯤ
ꯌꯦꯟꯁꯤꯁꯨ ꯑꯗꯨꯝ ꯆꯥꯝꯃꯜꯂꯁꯨ ꯆꯥꯅꯤꯡꯉꯛꯇꯕ ꯑꯗꯨꯝ ꯌꯥꯎꯁꯤꯜꯂꯛꯑꯦꯕ
ꯌꯦꯟꯗꯤ ꯆꯥꯕꯥ ꯍꯧꯖꯤꯛꯀꯟꯗꯤ ꯏ ꯏꯌꯥꯕꯨ ꯌꯥꯗꯔꯦꯗ ꯍꯥꯏꯗꯤ ꯁꯨꯝ ꯆꯥꯥꯁꯜꯂꯛꯄꯒꯤ ꯍꯣꯏꯕꯨ꯭ꯔꯣ ꯍꯥꯏꯗꯤ ꯊꯥꯎꯔꯦꯛ ꯎꯔꯦꯛꯁꯨ ꯌꯥꯝ ꯀꯥꯕ ꯄꯣꯠ ꯑꯣꯏꯕꯅꯤꯗꯅꯀꯣ
ꯃꯥꯅꯤ ꯃꯥꯅꯤ ꯍꯥꯏꯗꯤ ꯑꯣꯛ ꯑꯩ ꯑꯣꯛꯇꯪ ꯅꯠꯇꯦꯕ ꯊꯧꯔꯤꯛ ꯀꯥꯔꯤꯁꯦ ꯌꯦꯟꯁꯨ ꯑꯗꯨꯝ ꯃꯁꯥꯒꯤ ꯌꯥꯎꯖꯕꯅꯤꯅ ꯑꯗꯨꯝ ꯍꯥꯏꯗꯤ ꯂꯦꯛꯊꯣꯛꯂꯛꯑꯦ
ꯉꯥꯅꯨꯀꯨꯝꯕ ꯁꯟꯀꯨꯝꯕ ꯍꯨꯏꯀꯨꯝꯕ ꯁꯨꯕ ꯆꯥꯕꯗꯤ ꯍꯦꯗꯗꯤꯗꯨꯒꯥꯏ
ꯀꯩꯅꯣꯅꯦ ꯉꯥꯅꯨꯗ ꯍꯥꯏꯔꯒꯁꯨ ꯈꯣꯏꯒꯤ ꯍꯥ ꯍꯥ ꯂꯥꯎꯕ ꯀꯩꯅꯣꯗꯣ ꯑꯗꯨꯗꯨꯅ ꯃꯔꯨꯗꯤ ꯆꯤꯛꯅꯕꯗ ꯆꯥꯛꯇꯨꯝꯒ ꯃꯔꯨꯗꯨꯝꯒ ꯑꯩꯒꯤꯗꯤ ꯑꯗꯨꯝ ꯍꯥꯏꯗꯤ ꯃꯔꯨ ꯌꯥꯝ ꯆꯤꯛꯀꯜꯂꯦꯕ ꯑꯩꯗꯤ
ꯑꯥ ꯑꯩꯈꯣꯏꯗꯤ ꯕꯍꯤꯅꯕꯨ ꯍꯦꯟꯅ ꯑꯥ
ꯀꯩꯅꯣ ꯃꯍꯤ ꯍꯥꯎꯋꯦꯗꯅ
ꯉꯥ ꯃꯍꯤꯁꯨ ꯍꯥꯎꯏꯤ
ꯑꯗꯨ ꯃꯔꯨꯗꯨ ꯃꯍꯤ ꯂꯨꯞꯄ ꯂꯨꯞꯄꯒ ꯁꯥꯏꯇꯧꯔꯤꯝꯅꯤ ꯀꯧ ꯀꯧ ꯂꯥꯎ ꯁꯥꯏꯔꯒ ꯆꯥꯛꯇ ꯑꯃꯨꯛ ꯆꯥꯛꯈꯣꯡꯗꯣ ꯈꯔ ꯑꯃꯨꯛ ꯆꯥꯎꯍꯟꯕ
ꯑꯁ ꯈꯣꯏꯗꯤ ꯃꯍꯤꯗ ꯇꯥꯟꯅꯕꯤꯅꯤ ꯃꯣꯏ ꯉꯥꯅꯨꯕꯨ ꯊꯣꯡꯉꯗꯤ ꯃꯍꯤꯗꯅꯦ ꯃꯇꯣꯡꯒ ꯀꯌꯥ ꯊꯦꯡꯗꯦ
ꯑꯗꯨꯒ ꯀꯩꯅꯣꯒꯤꯅ ꯉꯥꯅꯨꯒꯤꯗꯤ ꯃꯥꯏ ꯃꯇꯣꯡ ꯆꯥꯎꯍꯟꯕ ꯀꯥꯟꯅꯗꯦ
ꯄꯤꯛꯇꯛꯀ ꯇꯧꯔꯒꯀꯣ ꯀꯩꯅꯣ ꯃꯍꯤꯕꯨꯗꯤ ꯌꯥꯝꯅ ꯍꯥꯞꯄꯒ ꯆꯥꯛꯈꯣꯝ ꯑꯃ ꯆꯥꯎꯔꯒ ꯄꯤꯛꯇꯛꯀ ꯇꯧꯔ ꯃꯇꯣꯡꯒ ꯆꯥꯕꯗꯨ ꯍꯥꯎꯕꯅꯦꯕ
ꯍꯥꯎꯋꯦ ꯍꯥꯎꯋꯦ
ꯑꯗꯨ ꯃꯥꯒꯤ ꯃꯇꯣꯡ ꯆꯥꯎꯕꯗꯨ ꯀꯩꯁꯣ ꯍꯥꯏꯗꯤ ꯆꯥꯅꯤꯡꯉꯝꯃꯁꯨ ꯀꯩꯁꯨ ꯆꯥꯅꯤꯡꯗꯕꯅꯦꯕ ꯃꯒꯤ ꯃꯇꯣꯡ ꯄꯤꯛꯍꯜꯂꯒ ꯆꯥꯕꯗꯣ ꯑꯗꯨꯅ ꯍꯦꯟꯅ ꯍꯥꯎꯋꯦ
ꯉꯥꯅꯨꯁꯨ ꯍꯥꯎꯋꯤ ꯆꯥꯕꯒꯤ ꯑꯗꯨꯝ ꯌꯥꯏ ꯑꯗꯨꯝ ꯌꯦꯟ ꯌꯦꯡꯅꯉꯕꯗ ꯑꯗꯨꯝ ꯂꯤꯛꯊꯣꯛꯇꯦ ꯈꯣꯠꯇꯤꯛꯇꯦ ꯑꯗꯨꯝ ꯅꯨꯡꯉꯥꯏ ꯆꯥꯕ ꯍꯛꯆꯥꯡꯗꯀꯣ
ꯎꯝ ꯉꯥꯅꯨꯁꯦ ꯑꯗꯨꯝ ꯑꯣꯛ ꯁꯦꯝꯅꯅꯦ ꯑꯣꯛꯁꯤꯗꯤ ꯑꯣꯀꯗꯤꯅꯦ ꯍꯥꯏꯗꯤ ꯃꯥꯒꯤ ꯑꯃ ꯂꯩꯕꯅꯦꯕ ꯍꯥꯎꯒꯦ ꯍꯥꯏꯔꯒꯗꯤ ꯌꯥꯝ ꯍꯥꯏꯌꯦꯡ ꯌꯥꯝ ꯌꯥꯝꯅ ꯊꯣꯠꯅ ꯐꯨꯠꯄꯁꯨ ꯅꯠꯇꯕꯤꯗ ꯈꯔ ꯈꯔ ꯀꯂꯤ ꯀꯂꯤ ꯇꯧꯔꯒ ꯈꯔ ꯀꯂꯤꯀꯥꯟꯗ ꯂꯧꯊꯣꯛꯑꯒ ꯉꯧꯔꯒ ꯆꯥꯕꯗꯣ
ꯑꯥ
ꯇꯨꯅꯁꯨ ꯍꯥꯎꯋꯦꯕ
ꯈꯪꯗꯦ ꯑꯣꯛꯁꯤꯗꯤ ꯑꯩꯈꯣꯏ ꯗꯛ ꯆꯥꯕꯗ ꯑꯗꯨꯝ ꯑꯗꯨꯝ ꯂꯦꯡꯗꯤ ꯂꯦꯡꯊꯣꯛꯑꯦ ꯐꯅ ꯊꯣꯡꯉꯁꯨ ꯉꯝꯗꯦꯅꯦ ꯑꯩꯈꯣꯏ ꯒꯦꯞꯁꯨ ꯅꯨꯡꯁꯟ ꯆꯥꯕ ꯈꯣꯠꯄ ꯑꯗꯨꯗꯤ
ꯑꯁꯤ ꯌꯥꯗꯕꯅꯤ ꯌꯥꯗꯕꯅꯤ ꯍꯥꯏꯗꯤ ꯆꯥꯛ ꯆꯥꯗꯕ ꯑꯗꯨ ꯑꯗꯨꯝ ꯌꯥꯕꯤ ꯃꯑꯣꯡ ꯂꯩꯕꯅꯦ ꯃꯥꯥꯒꯤꯗꯤ
ꯑ
ꯁꯠ ꯆꯥꯁꯤꯟꯈꯤꯕꯗ ꯑꯗꯨꯝ ꯍꯥꯏꯗꯤ ꯌꯥꯔꯤꯈꯩꯗꯤ ꯑꯣꯛ ꯊꯣꯡꯈ꯭ꯔꯗꯤ ꯃꯍꯩ ꯍꯤ ꯍꯩꯔꯒ ꯆꯥꯛꯈꯣꯝꯁꯤ ꯌꯥꯝ ꯌꯥꯝ ꯅꯝꯁꯤꯜꯂꯣꯕ
ꯑ
ꯅꯠꯇ꯭ꯔꯗꯤ ꯃꯥꯒꯤꯗꯤ ꯉꯟꯇꯥꯅ ꯂꯦꯛꯊꯣꯔꯛꯄꯅꯤꯅ ꯕꯦꯔꯥ ꯀꯥꯌꯦꯕ
ꯑ ꯑꯗꯨꯗꯤ ꯑꯗꯨꯝ ꯇꯧ ꯑꯩꯈꯣꯏꯗꯤ ꯑꯩꯈꯣꯏꯅ ꯆꯥꯕꯗ ꯁꯣꯏꯕꯩ ꯍꯥꯏꯒꯗ꯭ꯔꯥ ꯍꯩꯇꯕꯩ ꯍꯥꯏꯒꯗ꯭ꯔꯥ ꯑꯣꯛꯁꯦ
ꯇꯧꯏ ꯇꯧꯏ ꯑꯩꯁꯨ ꯑꯗꯨꯝ ꯇꯧꯏ ꯍꯥꯏꯗꯤ ꯑꯗꯨꯝ ꯄꯥꯝꯖꯔꯒꯁꯨꯅꯦ ꯄꯥꯝꯖ ꯑꯗꯨꯅ ꯃꯃꯥꯡ ꯊꯥꯔꯒ ꯆꯥꯕ ꯂꯦꯊꯣꯔꯛꯄꯅ ꯑꯃꯨꯛ ꯍꯜꯂꯛꯄꯅꯦꯅ ꯌꯥꯗꯦ ꯃꯥꯏ
ꯇꯞꯖꯩ ꯄꯥꯝꯖꯕꯒꯤ ꯃꯇꯨꯡ ꯑꯃꯗꯤꯒ ꯆꯥꯕꯗꯕꯨꯗꯤ ꯑꯗꯨꯝ ꯁꯠ ꯁꯠ ꯈꯠ ꯆꯔꯨꯒꯅꯤ ꯍꯥꯏꯗꯤ ꯈꯛꯕꯅꯤꯒꯗꯤ ꯆꯥꯔꯨꯒꯅꯤ ꯍꯦꯛꯇꯪ ꯑꯗꯨꯒ ꯑꯁ ꯀꯨꯁꯜꯂꯛꯑꯒꯗꯤ ꯑꯗꯨꯝ ꯌꯥꯗꯦ
ꯀꯩꯅꯣꯒꯤꯗꯤ ꯑꯣꯛꯀꯤꯗꯤ ꯃꯥꯏ ꯃꯀꯨꯗꯣ ꯍꯥꯏꯗꯤ ꯈꯥꯎꯗ ꯈꯤꯇꯪ ꯀꯩꯅꯣ ꯇꯧꯔꯒ ꯃꯥꯒꯤ ꯁꯨꯝ ꯉꯧꯁꯤꯜꯂꯛꯄꯒꯤ ꯀꯪꯂꯪꯉꯛꯄ ꯃꯥꯟꯕ ꯑꯃ ꯌꯥꯎꯕꯅꯦꯕ
ꯑꯥ
ꯑꯗꯨꯒꯤ ꯃꯑꯣꯡꯗꯨꯗ ꯆꯥꯔ ꯍꯥꯎꯕꯅꯦꯕ ꯃꯥꯏ
ꯑꯗꯨꯃꯛꯇꯤ ꯆꯥꯗ꯭ꯔꯤ ꯑꯗꯒꯤ
ꯑꯗꯨꯒ ꯑꯣꯛꯁꯦꯝꯗꯤ ꯉꯧꯔ ꯆꯥꯕꯗꯤ ꯌꯥꯗꯦ
ꯑ
ꯉꯧꯔ ꯆꯥꯕꯤꯅꯤ ꯑꯩꯈꯣꯏꯒꯤ ꯂꯩꯕꯥꯛ ꯄꯨꯊꯕꯒ ꯄꯦꯄꯦꯠ ꯂꯥꯎꯑꯣ ꯂꯩꯕꯥꯛꯁ ꯄꯨꯊꯕꯒ ꯆꯞ ꯃꯥꯟꯅꯩꯑꯕ ꯁꯟꯗꯨꯒꯤ ꯌꯥꯝ ꯌꯥꯝꯕꯅꯦ ꯂꯥꯏꯅ ꯆꯪꯉꯑꯕ ꯌꯥꯎꯗꯧ ꯆꯞ ꯃꯥꯟꯅꯩ
ꯑꯥ
ꯉꯥꯅꯨꯒꯨꯝꯕ ꯑꯗꯨꯗ ꯉꯧꯕꯅꯦ ꯍꯥꯏꯗꯤ ꯐꯕ ꯌꯦꯟ ꯀꯩꯀꯥꯗꯤ ꯑꯗꯨ ꯑꯣꯛꯇꯤ ꯊꯣꯡꯉ ꯆꯥꯒꯗꯧꯅꯤ
ꯑ
ꯑꯣꯛꯇꯤ ꯉꯧꯕ ꯌꯥ
ꯎꯝꯕꯁꯒꯤꯒꯔꯣꯁꯦ ꯂꯩꯕꯅꯤꯅ ꯎꯝ ꯑꯗꯨꯃꯥꯏꯅ ꯆꯥꯕꯗꯗꯤ ꯐꯕꯖꯥꯠꯅꯤ ꯅꯠꯇ꯭ꯔꯒꯗꯤ ꯆꯥꯐꯝ ꯈꯪꯉꯝꯃꯣꯏ
ꯈꯪꯗꯦ ꯈꯪꯗꯦ ꯍꯥꯏꯗꯤ ꯃꯁꯥꯒꯤ ꯊꯥꯎ ꯊꯥꯎꯗꯣ ꯊꯣꯛꯆꯕꯅꯤꯅ
ꯑꯥ
ꯊꯥꯎꯁꯨ ꯑꯃꯨꯛ ꯍꯥꯞꯄ ꯈꯔ ꯉꯧꯗ꯭ꯔꯒꯗꯤ ꯑꯃꯨꯛ ꯈꯥꯡꯗꯨꯗ ꯑꯃꯛ ꯅꯞꯁꯤꯜꯂ ꯂꯩꯈꯤꯗꯣꯏꯅꯦ
ꯋꯥꯗꯤ
ꯃꯁꯥꯒꯤ ꯃꯥꯒꯤ ꯊꯥꯎ ꯊꯣꯛꯂꯛꯄꯗꯨꯗꯤ ꯌꯦꯡꯅ ꯍꯥꯏꯔꯒꯗꯤ ꯈꯔ ꯊꯣꯡ ꯍꯥꯏꯗꯤ ꯈꯔ ꯉꯧꯔꯀꯥꯟ ꯊꯣꯛꯣꯡ ꯀꯀ ꯋꯥꯅꯤ ꯌꯦ
ꯃꯥꯅꯦ ꯑꯣꯁꯨ ꯑꯗꯨꯝ ꯈꯔꯗꯤ ꯑꯗꯨꯝ ꯂꯩꯕ ꯇꯥꯔꯦ ꯑꯗꯣ ꯀꯩꯅꯣꯒꯕ ꯑꯣꯏꯅ ꯑꯗꯨꯝ ꯂꯩꯇꯕꯅꯤꯅ ꯃꯣꯏꯅꯣ ꯅꯨꯡꯉꯥꯏꯅꯤꯀꯣ ꯍꯥꯏꯗꯤ ꯍꯨꯏꯒꯨꯝꯕ ꯉꯥꯔ ꯁꯟꯒꯨꯝꯕꯁꯤꯗ
ꯎꯝ ꯅꯨꯡꯉꯥꯏꯔꯦ ꯑꯗꯨ ꯑꯦ ꯀꯩꯅꯣꯗꯤ ꯆꯥꯗꯦ ꯍꯨꯏꯗꯤ ꯆꯥꯗꯦ ꯑꯩ
ꯑꯣ
ꯑꯗꯨ ꯅꯣꯡꯃꯇꯪꯗꯤ ꯑꯩ ꯆꯥꯕꯗ ꯌꯥꯎꯈ꯭ꯔꯦ ꯑꯗꯨ ꯍꯥꯏꯗꯣꯛꯑ ꯑꯗꯨꯒꯗꯨꯅ ꯁꯨꯝ ꯏꯃꯥꯟꯅꯕ ꯑꯣꯏ ꯀꯔꯤ ꯑꯣꯏ ꯍꯈꯣꯏ ꯀꯩꯅꯣ ꯋꯥꯎꯔꯤ ꯋꯥꯎꯔꯤ ꯑꯣꯏꯔꯤ ꯀꯥꯟꯗꯨꯗ ꯆꯥꯁꯤꯟꯈꯤꯕ ꯑꯣ ꯑꯣꯒꯤ ꯑꯗꯨꯝ ꯂꯩꯔꯤ ꯀꯥꯟꯗꯨꯁꯨ ꯆꯥꯁꯤꯟꯗ
ꯑꯗꯨ ꯑꯇꯣꯞꯄ ꯀꯩꯅꯣꯗꯤ ꯈꯜꯂꯒ꯫
ꯑꯗꯨꯗ ꯑꯗꯨꯝ ꯍꯥꯏꯗꯤ ꯅꯣꯡꯉꯥꯜꯂꯛꯄꯒꯗꯤ ꯑꯗꯨꯝ ꯑꯩꯁꯨ ꯑꯗꯨꯝ ꯈꯪꯁꯤꯟꯅꯠꯇꯕꯗ ꯑꯗꯨꯝ ꯁꯥꯔꯒ ꯑꯗꯨꯝ ꯀꯥꯎꯊꯣꯛꯈ꯭ꯔꯦꯕ ꯑꯗꯨ ꯀꯨꯏꯁꯦ ꯂꯣꯏꯔꯨꯅꯤꯅ ꯑꯩꯈꯣꯏꯁꯨ ꯑꯃ ꯂꯩꯔꯤꯁ ꯉꯔꯥꯡ ꯅꯍꯥꯟ ꯍꯥꯏꯗꯤ ꯃꯊꯤꯕꯣꯡ ꯌꯥꯝ ꯂꯥꯎꯋꯦꯕ ꯑꯩꯈꯣꯏ ꯃꯤ ꯑꯅꯤꯒꯤ ꯆꯥꯛꯁꯨ ꯆꯥꯛꯁꯤꯦ ꯃꯥ ꯃꯥ ꯆꯥꯈꯤꯗꯣꯏꯅꯦꯕ ꯍꯥꯏꯗꯤ ꯆꯥꯎꯗꯤ ꯆꯥꯎꯗ꯭ꯔꯤ ꯄꯤꯛꯑꯦ
ꯑꯥ
ꯑꯗꯨꯅ ꯍꯈꯣꯏ ꯁꯤꯗ ꯍꯧꯗꯣꯡ ꯑꯅꯤ ꯂꯩꯑꯦ ꯍꯨꯏ ꯑꯅꯤꯅꯦ ꯍꯨꯏ ꯑꯃꯗꯤ ꯈꯔ ꯆꯥꯎꯋꯦ ꯑꯗꯨꯒ ꯍꯨꯏ ꯆꯥꯎꯕ ꯍꯥꯏꯁꯦ ꯄꯣꯛꯀꯤꯗꯣꯛꯀꯤ ꯆꯥꯎꯕꯗꯨꯅꯦ ꯑꯗꯨ ꯃꯣꯏ ꯫ ꯆꯥꯎꯕ ꯍꯥꯏꯁꯤ ꯗꯨꯝ ꯃꯤꯗꯤ ꯃꯥꯟꯅꯩꯌꯦꯕ ꯍꯨꯏ ꯑꯃꯗ ꯄꯤꯛꯑꯦ ꯍꯥꯏꯔꯒ꯫ ꯃꯊꯤꯕꯣꯡꯁꯤꯗꯤ ꯍꯧꯗꯣꯡ ꯑꯅꯤꯁꯤ ꯍꯨꯏ ꯑꯃꯥ ꯁꯤꯒꯤ ꯀꯩꯅꯣꯁ‌ꯦ ꯃꯥꯅ ꯆꯪꯁꯤꯟ ꯆꯪꯁꯤꯜꯂꯒ ꯐꯨꯅꯔ ꯐꯨꯅꯔ ꯆꯥꯗ꯭ꯣꯏꯅꯦꯕ
ꯑꯣ
ꯅ ꯑꯇꯣꯞꯄꯁꯤꯡꯁꯤꯅ ꯁꯥꯎꯔꯤꯅꯤ
ꯉꯔꯥꯡ ꯉꯍꯥꯟꯁꯤꯃ ꯑꯁꯥ ꯉꯝꯛꯇ‌ꯗꯅ ꯌꯦꯟꯗꯣ ꯃꯈꯥꯏ ꯑꯝꯇꯪ ꯊꯣꯡꯉꯦ ꯃꯇꯨꯝꯗꯣ ꯑꯩꯅ ꯃꯇꯨꯝ ꯑꯆꯧ ꯑꯃ ꯇꯧ ꯑꯁ ꯅꯥꯔꯤ ꯀꯥꯟꯖꯤꯗ ꯑꯝꯇ ꯌꯦꯡꯉꯒꯅ ꯃꯥ ꯃꯅꯥꯛꯇ ꯊꯝꯕꯗꯣ ꯍꯟꯅꯕꯥꯎ ꯌꯦꯡꯗꯦ ꯃꯥ
ꯑꯣ
ꯀꯨꯟꯒꯤꯕꯗꯩ ꯍꯧꯒꯠꯂꯛꯄ ꯉꯝꯈꯤꯗ꯭ꯔꯦ
ꯑꯣ ꯑꯗꯨ ꯅꯥꯔ ꯍꯧꯖꯤꯛꯀꯥꯟꯗꯤ ꯑꯗꫭꯝ ꯅꯥꯔꯒ ꯑꯗꯨꯝ ꯂꯩꯔ‌ꯦ
ꯑ ꯃꯣꯏꯁꯤ ꯌꯥꯗ꯭ꯔꯤ
ꯑꯣ ꯅꯥꯕꯨ ꯅꯥꯒꯟꯒ꯭ꯔꯗꯤꯀꯣ
ꯎꯝ ꯍꯥꯏꯗꯤ ꯍꯨꯏꯒꯤꯗꯤ ꯃꯣꯏꯒꯤ ꯃꯆꯤꯟꯗꯒꯤꯒ ꯀꯅꯣꯒꯤ ꯑꯥ ꯃꯣꯏꯒꯤ ꯈ꯭ꯋꯥꯏ ꯁꯥꯊꯤꯕ ꯑꯃ ꯀꯩꯅꯣ ꯑꯣꯕꯗꯣ ꯀꯣꯡꯒꯣꯟ ꯑꯣꯕꯗꯣ
ꯈ꯭ꯔ
ꯀꯩꯅꯣ ꯃꯁꯥꯟꯅꯔꯛꯄꯒꯤ
ꯑꯥ
ꯑꯗꯨꯒꯤꯗꯣ ꯇꯧꯋꯦꯕ
ꯑꯣ ꯑꯗꯨꯕꯨ ꯋꯣꯒꯒꯩ
ꯑꯗꯨꯒꯤ ꯍꯤꯗꯥꯛ ꯒꯨꯂꯤ ꯀꯥꯞꯊꯣꯛꯁꯔꯥ ꯍꯥꯏꯅ ꯈꯜꯂꯝꯕꯅꯤ ꯀꯥꯞꯇ꯭ꯔ‌ꯦ
ꯃꯣꯏꯁꯤ ꯅꯥꯉꯒꯗꯤ ꯀꯩꯅꯣꯁꯨ ꯑꯗꯨꯝ ꯀꯟꯕꯁꯨ ꯑꯗꯨꯝ ꯋꯥ ꯋꯥꯕ ꯃꯥꯜꯂꯤꯀꯣ ꯍꯤꯗꯥꯛ ꯐꯖꯅꯍꯧꯗ꯭ꯔꯒꯗꯤ
ꯋꯥꯏ ꯋꯥꯏ ꯍꯥꯏꯗꯤ